ꯍꯂꯣ ꯑꯣ ꯇꯥꯔꯦ ꯇꯥꯔꯦ ꯎꯝ
ꯑꯩ ꯍꯥ ꯑꯁ ꯇꯨꯝꯅꯤꯡꯈ꯭ꯔꯦꯗ ꯎ ꯎꯝ ꯄꯨꯡ ꯀꯌꯥꯗ ꯇꯨꯝꯒꯦ ꯅꯪꯗꯤ
ꯃꯥꯄꯜ ꯃꯥꯄꯜ ꯑꯗꯨꯋꯥꯏꯗ ꯇꯨꯝꯃꯨ ꯃꯥꯄꯜ ꯃꯈꯥꯏ ꯑꯗꯨꯋꯥꯏꯗ ꯇꯨꯝꯃꯨ ꯌꯥꯅꯤꯌꯦ
ꯑꯩꯗꯤ ꯇꯔꯥ ꯇꯔꯥꯒꯨꯝꯕꯗ ꯇꯨꯝꯃꯦꯕꯀꯣ
ꯑ ꯍꯣꯏ ꯇꯔꯥꯒꯨꯝꯕꯗ ꯇꯨꯃꯣ ꯑꯗꯨꯒ ꯄꯨꯡ ꯀꯩꯅꯣꯒꯨꯝꯕ ꯑꯗꯨꯝ ꯍꯧꯒꯠꯂꯣ
ꯎꯝ ꯄꯨꯡ ꯃꯉꯥꯗ ꯍꯧꯒꯠꯂꯦ
ꯎꯝ ꯍꯣꯏꯅꯦ ꯑꯗꯨꯝ ꯆꯞ ꯆꯥꯔꯦꯅ ꯄꯨꯡ ꯅꯤꯄꯥꯜꯗꯨꯗ ꯇꯔꯥ ꯃꯥꯊꯣꯏ ꯇꯥꯅꯤꯊꯣꯏ ꯑꯃ ꯑꯅꯤ ꯑꯍꯨꯝ ꯃꯔꯤ ꯃꯉꯥ ꯍꯣꯏ ꯅꯪ ꯄꯨꯡ ꯇꯔꯦꯠꯀꯤ ꯄꯨꯡ ꯇꯔꯦꯠꯃꯨꯛꯇꯤ ꯇꯨꯝꯃꯤꯗꯅ
ꯑ
ꯑꯗꯨ ꯌꯥꯝ ꯐꯔꯦ ꯍꯧꯖꯤꯛꯀꯥꯟꯗꯤ ꯑꯦꯛꯖꯥꯝ ꯊꯥꯈꯔꯦ
ꯎꯝ ꯑꯗꯨ ꯄꯨꯡ ꯈꯔꯥ ꯌꯥꯝꯅ ꯇꯨꯝꯗꯔꯗꯤ ꯏꯁꯥꯁꯤ ꯌꯥꯝ ꯋꯥꯏꯅꯦ
ꯎꯝ ꯑꯗꯨꯅ ꯅꯨꯡꯊꯤꯟꯒꯀꯗꯤ ꯇꯨꯝꯗ꯭ꯔꯣ ꯑꯃꯨꯛꯀꯥ
ꯑꯁ ꯇꯨꯝꯃꯦ ꯄꯨꯡ ꯑꯃꯃꯥ ꯒꯨꯝꯕꯗꯤ ꯑꯗꯨꯝ ꯇꯨꯝꯃꯦꯗ ꯉꯝꯗꯦꯕꯀꯣ ꯍꯜꯂꯛꯄ ꯀꯥꯟꯗ ꯌꯥꯝ ꯋꯥꯏꯑꯦꯕ
ꯑꯣ
ꯅꯪꯅ ꯆꯠꯄꯗꯨꯒ ꯑꯩ ꯅꯪꯅ ꯆꯠꯄꯗꯨ ꯇꯥꯏꯃꯤꯡꯗꯨꯒ ꯆꯞ ꯃꯥꯟꯅꯩꯕꯀꯣ ꯑꯩ ꯑꯩꯅ ꯆꯠꯄꯁꯨ ꯑꯗꯨꯒꯤ ꯄꯨꯡꯗꯣ ꯏꯁ ꯌꯥꯝ ꯋꯥꯏ ꯍꯜꯂꯛꯄ ꯀꯥꯟꯗ
ꯋꯥꯔꯨꯅꯨ ꯅꯁꯥꯗꯣ ꯈꯔ ꯅꯣꯏꯈꯠꯄꯒꯤ ꯋꯥꯔꯤ ꯑꯣꯏꯔꯝ
ꯌꯥꯗ꯭ꯔꯦ ꯏꯁꯥꯁꯦ ꯀ꯭ꯔꯤ ꯀ꯭ꯔꯤ ꯇꯧꯕꯒꯤꯔꯥ
ꯎ ꯊꯥꯡꯕ ꯉꯝꯗꯕ ꯑꯣꯏꯔꯕꯝꯅꯤ ꯅꯪꯒꯤ ꯈꯨ꯭ꯋꯥꯗꯣ ꯊꯕꯛ ꯁꯨꯨꯔ ꯋꯥꯕ
ꯈꯪꯗꯦ ꯃꯇꯝ ꯑꯃꯗꯗꯤ ꯏꯁꯥꯁꯦ ꯌꯦꯡꯕꯐꯥꯎ ꯌꯥꯔꯝꯗꯕꯅꯤ
ꯑꯩꯅ ꯁꯤꯖꯤꯟꯅꯩ ꯍꯥꯏꯕꯗꯣ ꯕꯤꯠ ꯀꯧꯋꯦꯕꯀꯣ ꯚꯤꯠꯇꯣ ꯃꯍꯤꯗꯣ ꯇꯩ ꯃꯍꯤꯗꯣ ꯇꯩꯔꯒ ꯊꯣꯂꯛꯄꯁꯨ ꯌꯥꯎꯋꯤ ꯉꯁꯤꯒꯤꯗꯤ ꯄꯨꯔꯥ ꯁꯦꯇꯠꯄꯤꯗꯨꯅꯦꯕ ꯀꯣ
ꯑꯣ ꯃꯍꯤ ꯃꯍꯤꯗꯨꯗꯤ ꯐꯠꯇꯕꯅꯦ
ꯈꯪꯗꯦ ꯃꯍꯤꯗꯨꯗꯤ ꯁꯤꯖꯤꯟꯅꯈ꯭ꯔꯦꯕ ꯃꯍꯤꯗꯨꯗꯤ ꯉꯟꯇꯥ ꯉꯟꯇꯥ ꯍꯧꯒꯠꯂꯛꯑꯦꯕꯀꯣ
ꯑꯣ ꯑꯗꯨꯗꯤ ꯐꯗꯕꯅꯦ ꯑꯩꯁꯨ ꯍꯥꯟꯅ ꯁꯤꯖꯤꯟꯅꯔꯝꯃꯦꯕꯀꯣ
ꯁꯤ ꯁꯦꯠꯇꯠꯄꯒꯤꯁꯦ ꯃꯣꯏꯅ ꯍꯥꯏꯕ ꯅꯨꯃꯤꯠ ꯀꯨꯟꯅꯤꯗꯤ ꯑꯗꯨꯝ ꯑꯩꯈꯣꯏꯒꯤ ꯎꯝ ꯑꯩꯈꯣꯏꯒꯤ ꯀꯩꯅꯤ ꯑꯩꯈꯣꯏꯒꯤ ꯍꯛꯆꯥꯡꯗꯣ
ꯑꯥ
ꯑꯗꯨꯗꯣ ꯑꯗꯣ ꯑꯍꯤꯡꯗ ꯆꯤꯛ ꯆꯤꯛꯂꯛꯄ ꯏꯪꯅ ꯆꯤꯛ
ꯑꯗꯨꯗꯤ ꯆꯍꯤ ꯀꯨꯟ ꯇꯥꯔꯦꯅꯦ ꯆꯍꯤ ꯀꯨꯟ ꯏꯪꯅ ꯆꯤꯡꯅ ꯂꯩꯔꯅꯤꯅꯦ
ꯁꯎꯟ ꯁꯥꯎꯟ ꯍꯥꯏꯕ ꯊꯣꯛꯇꯕꯩꯅꯦꯍꯦ ꯑꯩꯒꯤ ꯁꯎꯟꯗꯣ
ꯌꯥꯏ ꯌꯥꯏ ꯆꯍꯤ ꯀꯨꯟꯗꯤ
ꯀꯌꯥ ꯐꯥꯎ
ꯃꯣꯏꯅ ꯍꯥꯏ ꯃꯣꯏ ꯁꯤꯖꯤꯟꯅꯕꯁꯤꯡꯅ ꯍꯥꯏꯔꯛꯄ꯭ꯔꯥ ꯅꯠꯇ꯭ꯔꯒ ꯃꯥꯒꯤ ꯗꯤꯁꯀ꯭ꯔꯤꯞꯁꯟ ꯀꯩꯀꯥꯗ ꯍꯥꯞꯄꯤꯕ꯭ꯔꯥ
ꯁꯤ ꯁꯤꯗ ꯍꯥꯞꯆꯤꯜꯂꯝꯃꯦꯕ ꯃꯣꯏ ꯁꯤꯖꯤꯟꯅꯔꯒ ꯀꯃꯥꯏ ꯀꯃꯥꯏꯅ ꯇꯧꯒꯦꯗꯤ ꯍꯪꯗ꯭ꯔꯦꯕꯀꯣ ꯃꯣꯏꯗ
ꯑꯗꯨꯗꯤ ꯌꯥꯔ ꯄꯤꯁ ꯑꯣꯏꯔꯦꯅꯦ ꯑꯗꯨꯗꯤ
ꯑꯁ ꯐꯪꯗ꯭ꯔꯦꯗ ꯉꯥꯏꯀꯣ ꯀꯣ ꯑꯗꯨꯝ ꯇꯥꯏꯔ ꯀꯣ
ꯎꯝ ꯎꯝ ꯎꯝ ꯄꯔꯒꯂꯣ
ꯑꯩꯍꯥ
ꯑ ꯂꯥꯏꯔꯤꯛ ꯄꯥꯕ ꯍꯧꯒꯅꯤ ꯌꯥꯏ ꯑꯩꯅ ꯂꯩꯇꯦ ꯏꯃꯥꯟꯅꯕꯤ ꯂꯩ ꯐꯃꯨꯡꯗ ꯊꯥꯔꯣ ꯃꯔꯣꯛꯑꯣ ꯂꯩ ꯀꯩꯗꯧꯔꯔ ꯈꯪꯗꯦ ꯆꯥꯁꯨ ꯆꯥꯗꯦ
ꯑꯁ ꯆꯞ ꯆꯥꯅꯤꯡꯗꯕꯤꯒꯤ ꯑꯣꯏꯔꯝꯅꯦ
ꯈꯪꯗꯦ ꯑꯃꯨꯛ ꯐꯝꯃꯦ ꯑꯃꯨꯛ ꯍꯤꯞꯄꯤꯌꯦ ꯑꯩꯅ ꯋꯥ ꯉꯗꯤ ꯇꯥꯅꯤꯡꯉ ꯑꯩ ꯇꯞꯂꯤ ꯃꯣꯗꯤꯅꯦ ꯉꯥꯡꯖꯔꯤꯁꯦ ꯁꯤ ꯃꯥ ꯇꯥꯅꯤꯡꯕꯣꯏꯅ
ꯎꯝ
ꯃꯥꯅ ꯁꯥꯔꯛꯑꯗꯤ ꯀꯟ ꯀꯟꯅ ꯁꯥꯔꯛꯀꯅꯤ
ꯑꯗꯨꯅꯦ ꯀꯟꯅ ꯀꯟꯅ ꯉꯥꯡꯉꯨ ꯅꯪꯁꯨ ꯀꯔꯤꯍꯕ
ꯃꯥꯗꯤ ꯀꯗꯥꯏ ꯍꯥꯏꯗꯤ ꯏꯨꯡ ꯐꯣꯟ ꯇꯧꯔꯤ ꯈꯣꯂꯤ ꯈꯪꯗꯦ ꯀꯟ ꯀꯟ ꯂꯥꯎꯈꯠ ꯂꯥꯛꯀꯅꯤ ꯑ ꯐꯩ ꯇꯥꯛꯇ
ꯑꯗꯨꯅꯦ
ꯑꯗꯨꯗꯤ ꯍꯧꯖꯤꯛ ꯃꯥ ꯀꯩꯝ ꯇꯧꯗ꯭ꯔꯤ ꯐꯝꯃꯤ ꯀꯔꯤ ꯋꯥꯈꯜ ꯀꯔꯤꯅꯣ ꯈꯪꯗꯦ
ꯎꯝ ꯂꯩꯃꯤꯟꯅꯕ
ꯉꯁꯤ ꯌꯦꯟ ꯊꯣꯡꯕꯁꯤꯕꯨ ꯆꯥꯗꯦꯅꯦ ꯃꯥꯗꯤ ꯍꯥ
ꯑꯁ ꯌꯥꯝ ꯄꯪꯉꯤꯗ ꯃꯥ ꯅꯪꯅ ꯃꯥ ꯀꯩꯅꯣꯗꯣ ꯂꯧꯔꯒ ꯆꯥꯎ ꯌꯥꯗ꯭ꯔꯣ
ꯃꯥꯗꯤ ꯆꯥꯎ ꯈꯣꯠꯂꯨꯁꯨ ꯍꯥꯏꯗꯕꯅ ꯑꯩꯗꯣ ꯍꯪꯕꯗ ꯏꯀꯥꯏꯖꯔꯕ ꯊꯤꯕꯣꯡ ꯂꯥꯎ ꯇꯥꯔꯅꯤꯅ
ꯃꯊꯟ ꯃꯊꯟꯇ ꯑꯗꯨꯝ ꯂꯩꯕ꯭ꯔꯥ ꯃꯥꯗꯣ
ꯃꯥꯗꯣ ꯃꯤ ꯑꯌꯥꯝꯕ ꯁꯨꯃꯥꯏꯅ ꯄꯨꯟꯅꯗꯦꯕꯀꯣ ꯍꯥꯏꯗꯤ ꯃꯤ ꯋꯥꯔꯤ ꯑꯩꯈꯣꯏꯒꯤ ꯇꯥꯏꯞꯇ ꯒꯒꯥ ꯂꯥꯎꯗꯕ ꯃꯤ ꯃꯤꯗꯥ ꯈꯔ ꯆꯦꯜꯂꯦꯕꯀꯣ ꯃꯥꯏꯗꯣ ꯀꯩꯅꯣꯗꯣ
ꯎꯝ
ꯌꯨꯝ ꯆꯠꯈꯤꯒꯦ ꯃꯥ ꯄꯨꯟꯕ ꯍꯩꯕ ꯃꯤꯅꯗꯤ ꯄꯨꯟꯒꯅꯤ ꯄꯨꯟꯕ ꯍꯩꯇꯕ ꯃꯤꯅꯗꯤ ꯄꯨꯟꯕ ꯍꯩꯔꯣꯏ ꯃꯥ ꯑꯩꯕꯨꯗꯤ ꯄꯨꯟꯕ ꯍꯩꯕꯤ ꯅ ꯃꯥꯅ ꯋꯥ ꯉꯥꯡꯗ꯭ꯔꯁꯨ ꯑꯩ ꯀꯦꯝ ꯅꯨꯡꯉꯥꯏꯇꯕ ꯈꯣꯠꯇꯕ ꯂꯩꯇꯦ ꯑꯗꯨꯝ ꯍꯤꯡꯃꯤꯟꯅꯔꯤ ꯑꯩꯒ ꯑꯇꯣꯞꯄꯒ ꯍꯦꯟꯃꯤꯟꯅꯔꯗꯤ ꯅꯨꯡꯇꯤ ꯈꯠꯅꯔꯅꯤ
ꯖꯥ ꯖꯥꯠꯅꯤ ꯀꯣ ꯃꯤꯁꯤꯁꯨ ꯅꯪꯒꯤ ꯋꯥꯔꯤ ꯇꯥꯕꯗ ꯌꯥꯝ ꯅꯣꯛꯅꯤꯡꯕ
ꯑ
ꯅꯨꯡꯁꯤ ꯅꯨꯡꯁꯤꯅ ꯂꯩꯌꯣ
ꯑꯁꯣꯝ ꯀꯩꯅꯣꯔꯣꯝꯗꯗꯤ ꯑꯥ ꯀꯩꯅꯣ ꯑꯔꯨꯅꯥꯆꯜ ꯂꯣꯝꯗꯗꯤ ꯀ꯭ꯂꯥꯁ ꯇ ꯑꯩꯈꯣꯏ ꯀ꯭ꯂꯥꯁ ꯇꯋꯦꯜꯐꯇꯣ ꯎ ꯁꯤ ꯕꯤ ꯑꯦ ꯁꯤ ꯒꯨꯝꯕꯗꯣ ꯈꯪꯕ꯭ꯔꯥ
ꯈꯪꯉꯦ ꯈꯪꯉꯦ
ꯄꯥꯔꯁꯦꯟꯇꯦꯖ ꯀꯨꯝꯕꯁꯦ ꯋꯥꯡꯉꯗꯤ
ꯎꯝ
ꯃꯣꯏꯒꯤ ꯂꯨꯞ ꯂꯨꯞ ꯂꯨꯞ ꯂꯨꯞ
ꯀꯩ ꯍꯥꯏꯕ
ꯃꯥꯒꯤ ꯂꯨꯞ ꯂꯨꯞꯁꯤꯡꯗꯨꯅ ꯑꯗꯨꯝ ꯀꯩꯅꯣ ꯇꯧꯕꯤꯌꯦ ꯎꯝ ꯐꯣꯟꯕꯨ ꯂꯩꯕꯤꯕꯋꯣ ꯐꯣꯟ ꯑꯄꯥꯛꯄꯗꯣ ꯂꯩꯕꯤꯕꯋꯣ
ꯎꯝ
ꯁꯥꯏꯀꯜꯕꯨ ꯂꯩꯕꯤꯕꯋꯣ ꯌꯥꯝ ꯇꯧꯕꯤꯌꯦ ꯃꯣꯏꯗꯤ
ꯎꯝ ꯑꯩꯈꯣꯏꯒ ꯃꯣꯏꯒ ꯍꯥꯏꯔꯗꯤ ꯃꯥꯟꯅꯗꯦ ꯑꯗꯨꯅ
ꯑꯩꯈꯣꯏꯒꯤ ꯂꯨꯞꯇꯤ ꯀꯦꯝꯁꯨ ꯄꯤꯕꯤꯗꯦ ꯒ꯭ꯂꯥꯁ ꯇꯦꯟꯗ ꯑꯩꯒꯤ ꯏꯌꯥꯝꯕꯅ ꯀꯞ ꯑꯃ ꯄꯤꯕꯤꯕꯁꯦ ꯃꯉꯥꯏꯔꯦ
ꯑꯗꯨ ꯈꯛꯇꯅ ꯅꯪ ꯑꯗꯨ ꯀꯞꯇꯣ ꯀꯥꯏ ꯊꯝꯈ꯭ꯔꯦ
ꯊꯛꯏ ꯍꯧꯖꯤꯛ ꯐꯥꯎꯕ ꯊꯛꯆꯔꯤ ꯑꯩ ꯁꯛꯌꯦꯡꯉꯒ
ꯑꯗꯨꯗ ꯂꯩꯕ꯭ꯔꯥ
ꯎꯝ ꯑꯩꯅ ꯄꯨꯔꯛꯄ ꯃꯐꯝ ꯈꯨꯗꯤꯡ ꯄꯨꯔꯤꯅꯦ
ꯎꯝ ꯁꯤꯗꯤ ꯑꯩ ꯑꯩꯁꯨ ꯑꯩꯒꯤꯗꯤ ꯀꯩꯅꯣ ꯃꯆꯨ ꯀꯩꯀꯥꯗꯣ ꯂꯣꯏꯅ ꯀꯣꯛꯊꯣꯛꯈ꯭ꯔꯦ ꯀꯨꯏꯅꯤ ꯁꯤꯖꯤꯟꯅꯕ
ꯅꯪꯗꯤ ꯅꯪꯗꯤ ꯏꯁꯤꯡ ꯊꯛꯇꯕꯤꯗꯣ ꯂꯦꯛꯑ ꯂꯩꯔꯕ꯭ꯔꯥ ꯅꯪꯩ ꯅꯁꯛꯇꯣ
ꯏꯁꯇꯤꯜꯣꯟꯗ ꯅꯣꯡꯃ ꯇꯪ ꯐꯦꯡꯗꯕꯒꯤ ꯑꯗꯨꯒꯤ ꯌꯥꯗ꯭ꯔꯦ ꯑꯩꯒꯤ ꯑꯩꯒꯤ ꯐꯣꯇꯣ ꯍꯥꯞꯄꯤꯕꯁꯨ ꯂꯣꯏꯅ ꯀꯣꯛꯈ꯭ꯔꯦ
ꯄꯥꯟꯗ ꯈꯥꯎꯗ ꯃꯄꯥꯟꯗ ꯈꯤꯇꯪ ꯇꯛꯀꯦ ꯂꯩꯗꯦꯅ ꯃꯅꯨꯡꯗ ꯈꯤꯇꯪ ꯇꯛꯀꯦ ꯂꯩꯦ ꯀꯩꯠꯇ ꯃꯄꯥꯟꯗ
ꯑꯩꯅ ꯇꯛꯇꯕ ꯅꯣꯡꯃ ꯀꯅꯥꯅꯣꯅ ꯇꯛꯄꯀꯣ ꯑꯗꯨꯗꯤ
ꯑꯁ ꯐꯖꯗꯧꯔꯦ ꯑꯩꯈꯣꯏ ꯑꯩꯒꯤ ꯈꯣꯡꯁꯤꯦ ꯅꯅꯥ ꯑꯃ ꯃꯇꯨ ꯌꯥꯎꯔ ꯃꯇꯨ ꯌꯥꯎꯗꯣꯏꯅꯣ ꯑꯃ
ꯃꯤꯅꯤꯠ ꯀꯌꯥ ꯊꯝꯗꯣꯏꯅꯣ
ꯍꯥꯥ
ꯃꯤꯅꯤꯠ ꯀꯌꯥꯃꯨꯛ ꯄꯥꯝꯗꯣꯏꯅꯣ
ꯒ꯭ꯌꯥꯟ ꯇꯥꯔꯣꯏꯅ ꯍꯥꯏꯅꯤꯡꯕꯁꯦ
ꯈꯪꯉꯤ ꯈꯪꯉꯦ ꯅꯪꯅ ꯍꯥꯏꯗꯣ
ꯅꯥ ꯃꯅ ꯃꯆꯨ ꯌꯥꯎꯔꯒ ꯂꯅꯥ
ꯑꯇꯣꯞꯄ ꯑꯃ ꯂꯩꯔꯁꯨ ꯅꯗꯦ
ꯅꯗꯒꯤꯍꯦ ꯃꯤꯉꯣꯟꯗꯒꯤ ꯄꯩꯁꯥ ꯄꯨꯔ ꯔꯤꯆꯥꯔꯖ ꯍꯥꯞꯄꯤ ꯀꯥꯟꯁꯤꯗ ꯁꯤꯕꯦꯛ
ꯔꯤꯆꯥꯔꯖ ꯇꯨ ꯍꯟꯗ꯭ꯔꯦꯠꯀꯤꯗꯣ ꯑꯣꯏꯅ ꯀꯥꯞꯄꯣ ꯑꯗꯨ ꯅꯣꯡ ꯐꯕꯅꯦ ꯇꯨ ꯇ꯭ꯋꯦꯟꯇꯤ ꯑꯣꯏꯔꯝꯅꯤ ꯍꯟꯗ ꯇꯨ ꯍꯟꯗ꯭ꯔꯦꯠꯀꯤ ꯂꯩꯇ꯭ꯔꯦ ꯍꯥꯏꯅ
ꯑ ꯔꯤꯆꯥꯔꯖ ꯈꯛꯇ ꯍꯥꯞꯄ ꯌꯥꯗꯤꯌꯦ ꯑꯩꯈꯣꯏꯗꯤ ꯀꯩ ꯀꯩꯅꯣ ꯌꯥꯝ ꯌꯦꯡꯗꯧꯔꯤꯕꯅꯤꯅ
ꯋꯥꯏꯐꯥꯏ ꯄꯤꯗꯕ꯭ꯔꯥ
ꯑꯐꯥꯏꯗꯣ ꯑꯃꯨ ꯑꯃꯨꯕꯦꯔꯥ ꯀꯥꯏꯌꯦꯕꯀꯣ ꯌꯥꯔꯛꯇꯕ ꯌꯥꯎꯕ
ꯑꯩꯈꯣꯏꯒꯤꯁꯨꯅꯦ ꯋꯥꯏꯐꯥꯏꯁꯤꯦ ꯌꯥꯝ ꯅꯨꯡꯉꯥꯏꯇꯦ
ꯐꯤꯔꯣꯟꯜ ꯈꯣꯡꯒ꯭ꯔꯥꯎꯗꯤ ꯃꯌꯥꯝ ꯂꯩꯕꯀꯣ
ꯎꯝ
ꯈꯣꯡꯒꯥꯎ ꯖꯥꯠ ꯂꯩꯔ ꯐꯨꯠꯇꯤ ꯑꯝꯇ ꯂꯩꯇꯕꯣ ꯀꯃꯥꯏꯅ ꯇꯧꯅꯣ ꯉꯪꯗ꯭ꯔꯦ
ꯃꯖꯦ
ꯎꯝ
ꯑꯩꯁꯨ ꯑꯩꯒꯤꯁꯨ ꯈꯣꯡꯒ꯭ꯔꯥꯎ ꯂꯩꯇꯦꯅꯦ ꯑꯩꯒꯤꯅ ꯅꯪ ꯊꯣꯛꯂꯛꯄꯗ ꯐꯖ ꯐꯖꯕ ꯄꯨꯊꯣꯔꯛꯑꯣ
ꯎꯝ ꯏꯌꯥꯝꯕꯅꯁꯨ ꯃꯥꯒꯤ ꯀꯣꯠ ꯑꯃ ꯊꯤꯔꯛꯑꯣꯌꯦ ꯁꯦꯀꯦꯟ ꯍꯦꯟꯗꯒꯤ
ꯑꯁꯤꯗ ꯇꯥꯡꯕ꯭ꯔꯥ ꯅꯠꯇ꯭ꯔꯒ ꯑꯁꯣꯝꯗ ꯇꯥꯡꯕ꯭ꯔꯥ
ꯍꯧꯖꯤꯛꯀꯥꯟꯁꯦ ꯇꯥꯡꯈꯠꯂꯛꯏꯗ ꯃꯣꯏꯅ ꯄꯨꯡ ꯃꯃꯟ ꯄꯨꯡꯈꯥꯏ ꯍꯥꯏꯖꯜꯂꯦ
ꯎꯝ
ꯐꯤꯔꯣꯟꯜ ꯌꯥꯝꯃꯟꯗꯅ ꯀꯩꯗꯧ ꯀꯩꯗꯧꯗꯣꯔꯤꯒꯦ ꯁꯉꯥꯏꯗꯨꯐꯥꯎ ꯂꯤꯠꯂꯣ ꯍꯥꯏꯔ ꯑꯩꯈꯣꯏ ꯃꯥꯅ ꯁꯉꯥꯏꯗꯨꯐꯥꯎ ꯂꯤꯠꯇꯣꯏꯅꯤ
ꯑꯃ ꯑꯅꯤꯒꯨꯝꯕ ꯑꯐꯕ ꯂꯩꯔꯗꯤꯀꯣ
ꯎꯝ ꯅꯪꯗꯤ ꯑꯃꯨꯛ ꯑꯃꯨꯛ ꯂꯩꯔꯤꯗꯨꯅꯦꯗꯤ ꯆꯦꯝꯕꯔ ꯆꯪꯉꯛꯑꯗꯤ
ꯍꯗꯅꯦ ꯑꯩꯒꯤ ꯄꯩꯁꯥꯁꯦ ꯂꯩꯇꯕ ꯂꯣꯏꯅ ꯑꯃꯨꯛ ꯆꯠꯈ꯭ꯔꯅꯤꯗꯣ
ꯕꯨ ꯂꯝꯂꯝ ꯇ ꯊꯂꯥ ꯁꯤ ꯅꯪ ꯀꯩꯅꯣꯝꯃꯗꯤ ꯃꯃꯜ ꯇꯥꯡꯕꯗꯤ ꯑꯗꯨꯝ ꯂꯩꯗꯤ ꯂꯩꯌꯦꯗꯅ ꯑꯗꯣ
ꯎꯝ ꯄꯩꯁꯥ ꯉ
ꯅꯅꯥꯎꯅꯨꯄꯤ ꯂꯩꯕ ꯌꯥ ꯌꯥꯝꯃ ꯍꯌꯦꯡ ꯏ ꯅꯥꯎꯕꯤꯗ ꯂꯩꯍꯜꯂꯨ ꯈꯔ ꯃꯀꯣꯛꯇ ꯐꯤꯠꯣꯟ ꯄꯛꯀꯗꯕ ꯑꯣꯏꯗꯕ ꯈꯔ ꯈꯪꯉꯦꯕ ꯅꯪꯉꯣꯟꯗꯒꯤ
ꯑꯩꯗꯤ ꯑꯗꯨꯒꯨꯝꯕ ꯊꯣꯏꯗꯣꯛꯅ ꯈꯟꯗꯦꯗ ꯍꯥꯞꯅꯤꯡꯉꯥꯏ ꯂꯩꯔꯗꯤ ꯌꯥꯔꯦ ꯅꯪ ꯊꯣꯛꯂꯛꯄꯗ ꯀꯩꯅꯩꯅꯣꯁꯨ ꯆꯠꯁꯤꯀꯣ ꯀꯣꯏꯕ
ꯇꯥꯏꯅ
ꯈꯪꯗꯦ ꯃꯐꯝ ꯐꯖ ꯐꯖꯕꯗ ꯄꯩꯁꯥ ꯈꯔ ꯄꯨꯔꯒ
ꯑ ꯑꯣꯇꯣꯗꯨ ꯆꯠꯠꯇꯣꯏꯔꯥ ꯑꯗꯨꯒ
ꯑ ꯇꯣꯗ ꯆꯠꯇꯗꯤ ꯈꯣꯡ ꯆꯠꯁꯤꯦ ꯍꯥꯏꯔꯣ ꯅꯠꯇ꯭ꯔꯒ ꯍꯦꯂꯣꯀꯇꯥ
ꯑꯩ ꯊꯧꯕꯁꯨ ꯍꯥꯏꯩꯇꯦ ꯑꯗꯨ ꯎꯝ
ꯑꯩ ꯍꯟꯗꯛ ꯇꯝꯒꯦ ꯇꯧꯕꯅ ꯑꯦꯛꯖꯥꯝ ꯂꯩꯕ ꯃꯇꯝꯗꯣꯀꯣ
ꯎꯝ
ꯇꯝꯒꯦ ꯇꯧꯔꯨꯔꯒ ꯑꯃꯨꯛ ꯌꯨꯝꯗ ꯆꯠꯄꯁꯨ
ꯌꯥꯔꯦ ꯑꯦꯛꯖꯥꯝ ꯊꯥꯗ꯭ꯔꯤꯉꯩ ꯃ ꯃꯈꯣꯡ ꯃꯈꯨꯠ ꯑꯃꯨꯛ ꯇꯦꯛꯇꯨꯅ ꯇꯧꯔꯝꯅꯦ
ꯃꯇꯥꯡ ꯆꯥꯔꯀꯥꯟꯗ ꯇꯧꯔꯑꯦ
ꯎꯝ ꯃꯥꯏ ꯇ
ꯌꯥꯝꯅꯗꯤ ꯂꯥꯏꯕꯅꯤꯗ
ꯐꯟꯅ ꯍꯧꯖꯤꯀꯩꯅ ꯄꯥꯁꯤ ꯄꯕ
ꯑꯁ ꯑꯩꯈꯣꯏꯗꯒꯤ ꯂꯣꯏ ꯍꯩꯈ꯭ꯔꯦꯅꯦ
ꯎꯝ ꯑꯗꯨꯅꯦ ꯑꯩ ꯑ ꯑꯗꯨꯝ ꯁꯦꯀꯦꯟ ꯍꯦꯟ ꯈꯟꯕ ꯆꯠꯄ ꯃꯇꯝꯗꯅꯦ
ꯑꯥ
ꯀꯩꯅꯣ ꯇꯧꯕ ꯐꯤꯔꯣꯜꯗꯣ ꯑꯩꯅ ꯄꯥꯝꯕꯗꯣ ꯑꯩꯅ ꯑꯄꯥꯝꯕ ꯐꯤꯔꯣꯜ ꯃꯥꯏ ꯈꯨꯗꯥꯝꯗꯣ
ꯎꯝ
ꯄꯥꯝꯕ ꯐꯤꯔꯣꯟꯜꯗꯨꯒꯤ ꯐꯤꯗ ꯂꯣꯏꯅꯗꯤ ꯄꯥꯝꯃꯦꯕ ꯈꯨꯗꯥꯡ ꯄꯥꯝꯗꯨꯗꯒꯤ ꯑꯇꯣꯞꯄ ꯐꯤꯔꯣꯜꯗꯒꯤ ꯈꯨꯗꯥꯝꯗꯣ ꯊꯥꯗꯠꯂꯒ ꯍꯧꯔꯛꯑꯒꯦ ꯇꯧꯕꯅꯦꯕꯀꯣ
ꯎꯝ
ꯌꯦ ꯈꯨꯗꯥꯝ ꯊꯥꯗꯠꯄꯗꯒꯤ ꯈꯨꯠꯇꯨ ꯌꯥꯗ꯭ꯔꯕ ꯑꯗꯨ ꯈꯨꯗꯥꯝꯗꯨꯁꯨ ꯌꯥꯝ ꯀꯜꯂ ꯊꯥꯗꯠꯄ ꯌꯥꯗ꯭ꯔꯕ ꯈꯔꯒꯜ ꯂꯩ ꯍꯔ
ꯑꯁ ꯕꯤꯔꯅꯤꯅꯦ ꯅꯩꯅꯔꯦꯅꯅ
ꯇ ꯂꯦꯎꯕꯔ ꯐꯅ
ꯍꯥꯥ ꯃꯄꯥꯟꯜꯂꯣꯝꯗ ꯆꯠꯄꯁꯨ ꯐꯤꯔꯣꯜ ꯀꯩꯀꯥ ꯐꯖꯕ ꯂꯩꯇ꯭ꯔꯗꯤ ꯏꯀꯥꯏꯈꯣ
ꯂꯩꯇꯗꯤ ꯍꯣꯏ ꯅꯪ ꯑꯗꯨꯝ ꯌꯨꯝꯒꯤ ꯇꯥꯏꯞꯇ ꯑꯉꯥꯡꯈꯩ ꯇꯥꯏꯞ ꯑꯗꯨꯝ ꯆꯠꯀꯦꯣ
ꯎ ꯑꯗꯨꯅ ꯃꯄꯥꯟ ꯊꯣꯛꯄꯗꯤ ꯄꯩꯁꯥꯁꯨ ꯌꯥꯝ ꯆꯠꯂꯦ
ꯑꯗꯨꯅꯦ ꯄꯩꯁꯥ ꯆꯪꯗꯕ ꯃꯐꯝ ꯂꯩꯗ ꯂꯣꯏ ꯆꯪꯉꯦ
ꯍ ꯀꯔꯤꯁꯨ ꯀꯥꯟꯅꯗꯦꯗ ꯄꯨꯟꯁꯤꯁꯤꯦ ꯈꯪꯗꯗꯦ
ꯑꯩꯕꯨ ꯀꯥꯟꯅꯗꯧꯔꯤꯒ ꯑꯩꯈꯣꯏꯒꯤ ꯑꯩꯒꯤ ꯏꯆꯦꯒ ꯋꯥꯔꯤ ꯁꯥꯅꯤꯡꯉꯗꯤ ꯁꯥꯥꯎꯋ ꯑꯩꯈꯣꯏ ꯏꯆꯦꯁꯨ
ꯕꯤꯖꯤ ꯌꯥꯝꯅ ꯇꯔꯅꯤ